ꯍꯂꯣ ꯇꯥꯗꯦꯅꯦ ꯍꯜꯂꯣ
ꯍꯜꯂꯣ
ꯑꯣ ꯍꯜꯂꯣ ꯇꯥꯕ꯭ꯔꯣ
ꯑꯣ ꯇꯥꯔꯦ ꯍꯣꯏ ꯅꯦꯠꯋꯥꯛ ꯅꯨꯡꯉꯥꯏꯇꯕ꯭ꯔꯥ
ꯈꯪꯗꯦꯅꯦ ꯑꯩꯒꯤꯗꯤ ꯅꯦꯠꯋꯥꯛ ꯅꯨꯡꯉꯥꯏꯌꯦꯅꯦ ꯀꯃꯥꯏꯅ ꯇꯧꯕ꯭ꯔꯥ
ꯅꯪꯒꯤ ꯈꯣꯟ ꯇꯥꯗꯕ
ꯑꯣ ꯑꯩꯒꯤ ꯈꯣꯟ ꯇꯥꯗꯕ ꯑꯣ ꯑꯣ ꯑꯣ ꯅꯪꯒꯤ ꯈꯣꯟꯗꯤ ꯍꯧꯖꯤꯛꯇꯤ ꯇꯥꯔꯦ
ꯑꯣ ꯍꯧꯖꯤꯛꯇꯤ ꯇꯥꯔꯦ ꯑꯩꯁꯨ
ꯀꯩꯗꯧꯔꯤꯒꯦ
ꯀꯩꯁꯨ ꯇꯧꯗꯦ ꯁꯨꯝ ꯐꯝꯕꯅꯤꯗ ꯅꯪꯗꯤ
ꯑꯩꯁꯨ ꯍꯧꯖꯤꯛꯀꯤ ꯁꯨꯝ ꯐꯝꯕ ꯂꯩꯗ ꯉꯁꯥꯢ ꯀꯩꯅꯣꯇꯧ ꯇꯧꯗ꯭ꯔꯦꯗ ꯉꯁꯤꯗꯤ ꯑꯗꯨꯝ ꯐꯝꯕ ꯂꯩꯔꯦꯗ ꯉꯟꯁꯥꯏ ꯈꯔ ꯇꯧꯔꯨꯔꯦ ꯑꯗꯣ ꯁꯤꯗ ꯐꯝꯕ ꯂꯥꯛꯑꯦ
ꯑꯣ ꯌꯥꯝ ꯆꯥꯏ ꯁꯤꯡꯖꯨ ꯆꯥꯕꯤꯕꯤꯔꯥ ꯃꯣꯔꯣꯛ ꯁꯥꯕꯒ ꯅꯨꯡꯁꯥꯗ ꯁꯥꯕꯒ
ꯁꯤꯡꯖꯨ ꯆꯥꯕ꯭ꯔꯣ
ꯂꯩꯕ ꯅꯨꯡꯉꯥꯏꯇꯦ ꯍꯥꯏꯅ ꯃꯣꯔꯣꯛ ꯈꯔ ꯁꯥꯔꯒ ꯆꯥꯕ
ꯑꯣ
ꯃꯩ ꯀꯥꯔꯦ
ꯑꯁ ꯈꯔꯗꯤ ꯁꯔꯥꯎꯗꯧ ꯃꯥꯜꯂꯦꯕꯨ
ꯁꯥꯔꯦ ꯈꯨꯠꯇꯁꯨ ꯃꯣꯔꯣꯛ ꯃꯅꯝ ꯅꯝꯈ꯭ꯔꯦ ꯍꯧꯖꯤꯛꯐꯥꯎ
ꯎꯝ
ꯑꯩꯁꯨ ꯆꯥꯅꯤꯡꯕꯅꯤꯅꯦ ꯁꯤꯡꯖꯨ ꯁꯦ ꯆꯥꯗꯕ ꯀꯨꯏꯔꯦ
ꯁꯤꯡꯖꯤꯗꯤ ꯍꯥꯎꯋꯦ ꯆꯥꯛ ꯂꯥꯝ ꯆꯥꯛ ꯄꯨꯛ ꯊꯠꯂꯁꯨ ꯁꯤꯡꯖꯨꯗꯤ ꯆꯥꯁꯦ ꯍꯥꯏꯔꯁꯨ ꯑꯗꯨꯝ ꯆꯥꯔꯤ ꯃꯈꯩ ꯆꯪꯉꯦ ꯅꯠꯇ꯭ꯔꯥ
ꯃꯥꯅꯦ ꯃꯥꯅꯦ
ꯅꯪꯗꯤ ꯍꯩꯅꯗꯕ꯭ꯔꯥ ꯅꯨꯄꯥꯁꯤꯡꯗꯤ ꯆꯥꯅꯤꯡꯗꯕꯅꯤꯅꯦ
ꯑꯩꯗꯤ ꯆꯥꯅꯤꯡꯉꯤꯗ ꯑꯩꯅ ꯆꯥꯅꯤꯡꯉꯤ
ꯅꯨꯄꯥ ꯈꯔꯗꯤ ꯁꯤꯡꯖꯨ ꯃꯣꯔꯣꯛ ꯁꯥꯕ ꯆꯥꯕ ꯍꯩꯇꯕ ꯅꯪꯗꯤ ꯃꯣꯔꯣꯛ ꯆꯥꯕ ꯍꯩꯕ꯭ꯔꯥ ꯁꯥꯕꯁꯦ
ꯑꯩ ꯃꯣꯔꯣꯛ ꯆꯥꯕ ꯍꯥꯏꯕꯁꯤꯕꯨ ꯅꯩꯌꯦꯗ ꯆꯥꯛ ꯌꯦꯟꯖꯥꯡꯒꯨꯝꯕ ꯑꯃꯗꯤ ꯑꯃꯅꯦꯀꯣ ꯑꯗꯨ ꯁꯤꯡꯖꯨ ꯎꯝ ꯁꯤꯡꯖꯨꯗꯤ ꯑꯗꯨꯝ
ꯁꯤꯡꯖꯨꯗꯤ ꯃꯣꯔꯣꯛ ꯁꯥꯔꯒ ꯆꯥꯕꯗꯨꯅ ꯍꯥꯎꯋꯦꯗꯅ
ꯁꯤꯡꯖꯨꯗꯤ
ꯑꯗꯣ ꯅꯨꯄꯥꯁꯤꯡꯗꯤ ꯃꯣꯔꯣꯛ ꯁꯥꯔꯗꯤ ꯆꯥꯕ ꯍꯩꯇꯦ ꯌꯥꯝ ꯁꯥꯃꯜꯂꯦꯅ ꯍꯥꯏꯕ ꯂꯩꯌꯦꯗꯅ ꯅꯪꯗꯤ ꯑꯗꯨ ꯇꯧꯗꯕ꯭ꯔꯥꯕ
ꯑꯩꯁ ꯁꯥꯃꯜꯂꯗꯤ ꯈꯪꯗ꯭ꯔꯦ ꯑꯗꯨꯕꯨ ꯑꯗꯨꯝ ꯆꯥꯅꯤꯡꯉꯤꯗ ꯁꯤꯡꯖꯨꯗꯤ
ꯍꯝ ꯑꯣ
ꯆꯥꯕ ꯐꯪꯗꯕ ꯀꯨꯏꯔꯦꯅꯦ ꯑꯩꯁꯨ ꯁꯤꯡꯖꯨ
ꯁꯤꯡꯖꯨꯗꯤ ꯌꯨꯝꯗ ꯁꯦꯝꯃꯒ ꯃꯣꯔꯣꯛꯁꯨ ꯑꯩꯈꯣꯏꯅ ꯍꯥꯞꯅꯤꯡꯕ ꯁꯥꯍꯟꯅꯤꯡꯕ ꯆꯥꯡꯗ ꯍꯥꯞꯄꯒ ꯁꯦꯝꯃꯒ ꯆꯥꯕꯗꯨꯅ ꯍꯥꯎ ꯍꯥꯎꯋꯦ ꯂꯩꯔꯒ ꯆꯥꯕꯕꯨꯗꯤ
ꯎꯝ
ꯅꯠꯇ꯭ꯔꯥ
ꯃꯥꯅꯦꯗ
ꯌꯨꯝꯗ ꯍꯧꯕ ꯅꯥꯄꯤ ꯈꯔ ꯍꯥꯞꯆꯤꯜꯂꯒ ꯍꯧꯖꯤꯛꯇꯤ ꯃꯔꯣꯛ ꯑꯇꯦꯛꯄ ꯃꯇꯝꯅꯤꯅ ꯃꯔꯣꯛ ꯑꯇꯦꯛꯄꯗꯣ ꯑꯃ ꯑꯅꯤ ꯑꯍꯨꯝ ꯃꯔꯤꯒꯨꯝꯕ ꯊꯝꯖꯤꯜꯂꯕ ꯌꯥꯔꯦ
ꯏꯁ
ꯕꯣꯜ ꯌꯦꯡꯕ꯭ꯔꯣ ꯅꯪꯗꯤ ꯍꯧꯖꯤꯛꯀꯥꯟ ꯋꯥꯔꯜ ꯀꯞꯁꯨ ꯁꯥꯟꯅꯔꯒ ꯂꯩꯌꯦ
ꯍꯦ ꯌꯦꯡꯗꯦꯗ ꯍꯝ
ꯑꯦ ꯅꯪ ꯀꯩꯅꯣ ꯅꯨꯄꯥ ꯑꯣꯏꯔꯒ ꯅꯪꯁꯨ ꯁꯅꯥ ꯁꯅꯥ ꯁꯅꯥꯕꯗꯤ ꯍꯩꯕ꯭ꯔꯥ
ꯍꯩꯇꯦꯗꯥ
ꯅꯥꯗꯦ ꯕꯣꯜꯁꯨ
ꯕꯣꯜ ꯍꯥꯟꯅ ꯁꯥꯟꯅꯔꯝꯃꯦ ꯍꯧꯖꯤꯛꯇꯤ ꯁꯥꯟꯅꯗ꯭ꯔꯦꯗ
ꯑꯗꯨꯒ ꯌꯦꯡꯁꯨ ꯌꯦꯡꯗ꯭ꯔꯦ
ꯌꯦꯡꯗ꯭ꯔꯦ ꯎꯝ
ꯀꯩ ꯍꯪꯍꯝ ꯀꯩ ꯇꯧꯔꯒꯦ ꯕꯣꯜꯒ ꯀꯥꯏꯅꯔꯕꯣ ꯑꯍꯍ ꯈꯠꯅꯔꯕꯣ ꯑꯍꯍ
ꯍꯍ ꯅꯪ ꯌꯦꯡꯕ꯭ꯔꯣ
ꯑꯩꯗꯤ ꯌꯦꯡꯗꯦ ꯑꯗꯨꯔꯗꯤ ꯅꯨꯄꯥꯁꯤꯡꯗꯤ ꯂꯣꯏꯅ ꯌꯦꯡꯉꯤꯗꯅ ꯀꯩꯅꯣ ꯅꯪꯗꯤ ꯅꯨꯄꯤꯒ ꯆꯞ ꯃꯥꯟꯅꯔꯦꯅꯦ ꯅꯨꯄꯤ ꯍꯥꯏꯔꯁꯨ ꯅꯨꯄꯤꯁꯤꯡꯁꯦ ꯐꯥꯎ ꯃꯁꯥ ꯃꯁꯥꯒꯤ ꯁꯞꯄꯣꯔꯠꯇ ꯂꯩꯔꯒ ꯁꯥꯟꯅꯔꯒ ꯂꯩꯔ ꯌꯦꯡꯉꯒ ꯂꯩꯔꯤꯁꯦ ꯀꯥꯟꯗ
ꯌꯦꯡꯗꯤ ꯌꯦꯡꯉꯦ ꯍꯥꯏꯂꯥꯏꯠ ꯌꯦꯡꯉꯦ ꯂꯥꯢꯠꯇꯤ ꯌꯦꯡꯗ꯭ꯔꯦꯗ ꯍꯥ ꯀꯩ ꯌꯦꯟꯁꯥꯡ ꯆꯥꯔꯒꯦ ꯉꯁꯤꯗꯤ
ꯍꯋꯥꯏꯒ ꯌꯦꯟꯗꯦꯝ ꯊꯣꯡꯕ ꯆꯥꯏ ꯍꯋꯥꯏ ꯍꯥꯏꯁꯦ ꯍꯋꯥꯏ ꯃꯪꯒꯟ ꯍꯋꯥꯏ ꯃꯪꯒꯟꯗꯣ ꯑꯗꯨꯒ ꯆꯥꯏ ꯅꯪꯗꯤ
ꯉꯁꯤꯁꯦ ꯑ ꯀꯩꯅꯣ ꯑꯣꯏꯅ ꯆꯥꯔꯒ ꯑꯣꯁꯇ꯭ꯔꯤꯛꯀꯤ ꯃꯐꯩꯒ
ꯑꯣꯏ ꯀꯥꯏꯗꯒꯤ ꯅꯪꯗꯤ
ꯏꯃꯥꯟꯅꯕ ꯑꯃ ꯑꯣꯁꯇ꯭ꯔꯤꯛꯀꯤ ꯐꯥꯝ ꯑꯃ ꯇꯧ ꯂꯩꯌꯦ ꯎꯝ
ꯑꯣ
ꯑꯣꯁꯇ꯭ꯔꯦꯀꯤꯝ
ꯃꯄꯥꯟ ꯂꯝꯗ ꯂꯩꯕ꯭ꯔꯣ ꯅꯪꯁꯦ
ꯃꯄꯥꯟ ꯂꯝꯗ ꯂꯩꯇꯦꯗ ꯃꯅꯤꯄꯨꯔꯗ ꯂꯩꯗ
ꯑꯣ
ꯏꯃꯅꯕ ꯑꯃ ꯉ ꯑꯣꯁꯇꯔꯤꯛꯀꯤ ꯐꯥꯝ ꯇꯧꯕ
ꯎꯝ
ꯑꯣꯁꯇ꯭ꯔꯤꯛꯀꯤ ꯃꯐꯩꯒ
ꯃꯍꯥꯎ ꯇꯣꯡꯉꯥꯟꯕ꯭ꯔꯥ ꯌꯦꯟꯒꯤ ꯃꯍ ꯃꯍꯥꯎꯒ ꯌꯦꯟꯗꯤ ꯌꯦꯟꯅꯤ ꯑꯗꯨ ꯑꯣꯏꯔꯁꯨ ꯃꯣꯏꯁꯤꯅ ꯃꯈꯟ ꯇꯣꯡꯉꯥꯂꯦꯗꯅ
ꯑꯁ ꯌꯥꯝ ꯍꯥꯎꯕ ꯅꯠꯇꯦꯗ ꯆꯝꯃꯦꯗ ꯍꯣꯏ ꯂꯣꯀꯦꯜꯒꯤ ꯌꯦꯟꯗꯨꯅ ꯍꯦꯟꯅ ꯍꯥꯎꯋꯤꯗ ꯎꯝ
ꯑꯦ ꯀꯟꯕ꯭ꯔꯥ ꯃꯥꯒꯤ ꯃꯇꯣꯡ ꯁꯥꯗꯣ
ꯎꯝ ꯑꯩꯈꯣꯏꯒꯤꯗꯤ ꯃꯣꯏꯗꯤ ꯑꯥꯗ ꯄꯣꯔꯛꯄꯅꯤꯅꯀꯣ ꯑꯌꯥꯏꯕ ꯑꯣꯏꯅ ꯑꯩꯈꯣꯏꯗꯤ ꯐꯪꯉꯦ ꯌꯥꯏꯕ ꯑꯣꯏꯕꯅꯤꯅ ꯏꯌꯥꯏꯕꯗꯨꯒ ꯑꯗꯨꯝ ꯆꯥꯕ ꯑꯌꯥꯏꯕꯗꯨꯝ ꯃꯍꯥꯎꯁꯨ ꯌꯥꯝꯗ꯭ꯔꯦꯗꯅ
ꯑꯣ
ꯇꯨꯝꯕ꯭ꯔꯣ ꯅꯪꯁꯦ
ꯇꯨꯝꯗꯦꯗ ꯐꯝꯃ ꯂꯩꯌꯦꯗ
ꯅꯈꯣꯟꯖꯦ ꯇꯨꯝꯕ ꯃꯥꯟꯕ ꯇꯨꯝꯕ ꯍꯧꯒꯠꯂꯛꯄ ꯃꯥꯜꯂꯦ
ꯑꯦ ꯐꯝꯃ ꯂꯩꯩꯗ ꯇꯨꯝꯗꯦꯗ
ꯅꯪꯗꯤ ꯀꯅꯥ ꯁꯞꯄꯣꯔꯠ ꯇꯧꯔꯤꯒꯦ ꯕꯣꯜꯁꯤꯕꯨ
ꯑꯩꯗꯤ ꯌꯦꯡꯗꯕꯅꯤꯅ ꯂꯩꯇꯦ ꯑꯗꯨꯒꯨꯝꯕ ꯌꯦꯡꯁꯨ ꯌꯦꯡꯗꯦ ꯀꯅꯥꯅ ꯀꯔꯤꯅꯣ ꯍꯥꯏꯕꯁꯨ ꯈꯪꯗꯦ
ꯃꯦꯁꯤꯒ ꯔꯣꯅꯥꯜꯗꯣꯗꯗꯤ ꯀꯅꯥ ꯄꯥꯝꯒꯦ
ꯄꯥꯝꯕ ꯈꯪꯗꯦꯗ ꯃꯣꯏꯁꯦ ꯀꯔꯤ ꯀꯔꯤ ꯇꯧꯕꯤꯔꯣ ꯃꯤꯁꯤꯡꯁꯦ ꯇꯣꯉꯥꯟ ꯇꯣꯉꯥꯟꯅ ꯁꯞꯄꯣꯔꯇꯔ ꯂꯩꯔꯤꯁꯤꯕꯨ ꯅꯪꯒꯤꯗꯤ ꯀꯅꯥ ꯂꯩꯔꯝ ꯂꯩꯇꯕ ꯃꯥꯜꯂꯦꯗ ꯅꯪ ꯑꯅꯤꯃꯛꯄꯨ ꯄꯥꯝꯗꯕ꯭ꯔꯥ ꯀꯔꯤꯅꯣ
ꯑꯗꯨꯝ ꯀꯩꯅꯣ ꯇꯧꯕꯗꯗꯤ ꯍꯥꯏꯔꯒꯗꯤ ꯃꯦꯁꯤ ꯑꯣꯏꯅꯀꯣ ꯊꯤ ꯑꯣꯏꯅꯗꯤ ꯄꯥꯝꯃꯦꯗ ꯃꯦꯁꯤ ꯄꯥꯝꯃꯦ ꯌꯥꯝ ꯍꯥꯟꯅꯗꯒꯤ ꯌꯦꯡꯔꯛꯑꯗꯤ ꯍꯥꯏꯕ ꯇꯥꯔꯦꯗ ꯍꯣꯏ ꯑꯉꯥꯡ ꯑꯣꯏꯔꯤꯉꯩꯗꯤ ꯍꯥꯏꯕ ꯇꯥꯔꯦꯀꯣ ꯀꯦꯔꯤꯌꯔꯗꯨꯗ ꯌꯦꯡꯔꯛꯑꯅꯤ ꯃꯦꯁꯤꯅ ꯑꯗꯨꯝ ꯄꯥꯝꯃꯦꯗ
ꯍꯣꯔꯦꯟ ꯅꯨꯡꯗꯥꯡꯗꯤ ꯀꯔꯤ ꯍꯤꯟꯁꯥꯡ ꯊꯣꯡꯒꯗꯕ
ꯍꯣꯔꯦꯟ ꯅꯨꯡꯗꯥꯡꯗꯤ ꯀꯩꯅꯣ ꯑꯣꯏꯅ ꯊꯣꯡꯒꯤ ꯀꯪꯒꯔꯨ ꯑꯣꯏꯅ ꯊꯣꯡꯉꯒꯦ
ꯀꯩꯅꯣ ꯀꯥꯡꯒꯔꯨꯗꯤ ꯆꯥꯕ ꯌꯥꯕ꯭ꯔꯣ ꯀꯔꯤꯅꯣ
ꯀꯪꯒꯔꯨ ꯈꯪꯗ꯭ꯔꯣꯅꯦ ꯅꯪꯕꯨ ꯑꯁ
ꯁꯥꯔꯣ ꯀꯔꯤꯅꯣ
ꯑꯣꯁꯇ꯭ꯔꯦꯂꯥ ꯔꯣꯝꯗꯒꯤ ꯊꯥꯔꯛꯄꯅꯤꯅꯦꯍꯦ ꯀꯪꯒꯔꯨ ꯆꯣꯡ ꯆꯣꯡꯉꯒ ꯃꯥꯒꯤ ꯃꯄꯨꯛ ꯇ ꯊꯝꯃ ꯀꯪꯒꯔꯨ ꯑꯩꯖꯨ ꯍꯟꯗꯛꯅ ꯐꯥꯔꯁ ꯆꯥꯒꯗꯧꯕꯅꯦ
ꯑꯁ ꯅꯪꯖꯤꯗꯤ ꯖꯥꯠ ꯖꯥꯠ ꯌꯥꯝ ꯆꯥꯏꯌꯦꯍꯦ ꯀꯤꯕꯨ ꯀꯤꯈꯠ ꯂꯛꯑꯦꯍꯦ
ꯀꯔꯤ ꯀꯔꯤꯅꯣ ꯑꯩꯈꯣꯏ ꯑꯩꯅ ꯇꯥ ꯑꯍꯥꯟꯕ ꯑꯣꯏꯅ ꯅꯪꯉꯣꯟꯗ ꯀꯔꯤ ꯀꯔꯤꯅꯣ ꯇꯥꯏꯍꯦ ꯆꯥꯗ꯭ꯔꯁꯨ ꯆꯥꯏ ꯍꯥꯏꯖꯤꯜꯂꯤꯔ ꯀꯔꯤꯅꯣ
ꯈꯪꯗꯦ ꯏꯃꯥꯟꯅꯕꯅ ꯊꯥꯔꯛꯄꯅꯤꯅꯀꯣ
ꯑꯁꯦꯡꯕ ꯆꯥ ꯆꯥꯗꯤ ꯆꯥꯒꯗ꯭ꯔꯣ
ꯑꯦ ꯆꯥꯕ ꯇꯥꯕꯅꯤ ꯀꯩꯅꯣ ꯃꯤꯅ ꯅꯨꯡ
ꯂꯩꯗꯤ ꯂꯩꯕ꯭ꯔꯕ ꯂꯩꯗ꯭ꯔꯁꯨ ꯂꯩꯇ꯭ꯔ ꯁꯨ ꯂꯩꯌꯦ ꯍꯥꯏꯖꯤꯜꯂꯤꯔꯕ
ꯂꯩꯍꯦ ꯂꯩꯕꯒꯤꯅꯤꯅꯦꯍꯦ ꯆꯥꯒꯦ ꯍꯥꯏꯔꯤꯁꯦ
ꯌꯦ ꯅꯪꯒꯤ ꯏꯟꯁꯥꯡꯁꯤꯗꯤ
ꯐꯣꯟꯗ ꯋꯥꯔꯤ ꯁꯥꯔꯦꯅ ꯄꯪꯍꯥꯏꯗꯤ ꯍꯥꯏꯖꯤꯟꯒꯅꯨꯀꯣ
ꯅꯠꯇꯦ ꯅꯠꯇꯦ ꯅꯠꯇꯦ ꯑꯍ ꯑꯍ
ꯎꯨꯗ꯭ꯔꯦ ꯍꯥꯏꯅ ꯉꯥꯡꯕ ꯌꯥꯔꯦꯅ ꯄꯛꯉꯥꯡ ꯉꯥꯡꯕ ꯃꯥꯜꯂꯦ ꯅꯪꯒꯤꯁꯤꯗꯤ
ꯑꯥ ꯅꯠꯇꯦꯗ ꯅꯪꯁꯨ ꯑꯁ ꯉꯥꯏꯈꯣꯍꯦ ꯅꯪ ꯑꯗꯨ ꯋꯥꯈꯟꯗꯣ ꯈꯟꯈꯤ ꯒꯤꯅꯨ ꯍꯦ ꯅꯪꯁꯨꯨ
ꯅꯪꯒꯤꯗꯤ ꯀꯗꯥꯏꯗꯒꯤ ꯃꯤ ꯗꯨꯃꯥꯏꯅ ꯆꯣꯡ ꯆꯣꯡꯉ ꯂꯩꯕ ꯁꯥ ꯗꯨꯕꯨ ꯆꯥꯏ ꯃꯤ ꯆꯥꯟꯅꯗꯕ ꯏꯟꯁꯥꯡ ꯆꯥꯔꯒ ꯁꯤꯅꯤ
ꯅꯨꯡꯁꯤꯕꯤ ꯄꯤꯔꯛꯄꯅꯦꯍꯦ ꯎꯝ ꯅꯪ ꯆꯥꯅꯤꯡꯉꯗꯤ ꯅꯪꯒꯤꯁꯨ ꯈꯔ ꯀꯩꯅꯣ ꯊꯥꯔꯛ ꯄꯥ ꯌꯥꯏꯌꯦ ꯄꯨꯈꯝ ꯑꯃ ꯑꯣꯏꯒꯦꯔꯀꯣ
ꯃꯤ ꯑꯗꯨꯃꯥꯏꯅ ꯆꯣꯡꯉꯒ ꯄꯥ ꯁꯥꯗꯨꯕꯨ ꯀꯃꯥꯏꯅ ꯆꯥꯗꯣꯏꯅꯣ ꯍꯦ ꯏꯁ ꯀꯤꯖꯩ
ꯊꯥꯕ꯭ꯔꯥꯅꯦ ꯊꯥꯔꯝ ꯃꯣꯏꯌꯦ
ꯑꯁ ꯉꯥꯏꯍꯦ ꯃꯣꯏꯒꯤ ꯃꯣꯏꯗꯤ ꯆꯣꯡ ꯆꯣꯡꯕꯅꯤꯅꯀꯣ ꯇꯥꯕ꯭ꯔꯣ ꯃꯣꯏꯗꯤ ꯆꯣꯡ ꯆꯣꯡꯕꯅꯤꯅ ꯃꯣꯏ ꯒꯤ ꯃꯈꯣꯡꯒꯤ ꯐꯩꯒꯟꯒꯤ ꯃꯁꯜꯁꯦ ꯌꯥꯝꯅ ꯇꯥꯡꯉꯦꯕ ꯑꯗꯨꯒ ꯃꯣꯏꯗꯤ ꯃꯣꯏꯒꯤ ꯃꯄꯨꯛꯀꯤ ꯀꯩꯅꯣꯗ ꯑꯉꯥꯡ ꯃꯣꯏ ꯀꯪꯒ꯭ꯔꯨ ꯊꯝꯕꯅꯤꯅꯀꯣ ꯈꯥꯎ ꯊꯝꯕꯅꯤꯅꯀꯣ ꯑꯁ ꯑꯗꯨꯗꯤ ꯄꯥꯛ ꯄꯥꯛ ꯐꯪ ꯐꯪꯗꯦꯗ
ꯑꯗꯨ